ꯑꯣꯂ ꯗꯨꯀꯥꯟ ꯊꯣꯛꯂꯛꯏꯅꯤꯅꯦ ꯅꯪ ꯂꯩꯔꯝꯗꯦꯅꯦ ꯀ ꯃ ꯍꯂꯣ ꯀꯩꯅꯣ ꯖꯔꯣꯗꯁꯅꯥ ꯑꯗꯨꯨꯂꯌꯦ
ꯉꯥꯛꯇ ꯉꯥꯏꯝꯃꯦ
ꯑ
ꯑꯣꯅ ꯀꯩꯆꯂ ꯍꯥꯏꯥꯏꯅ
ꯇꯤꯜꯍꯧꯒ ꯑꯂꯨꯒ ꯂꯧꯒ ꯇꯧꯕ
ꯑꯣ ꯄꯟꯃ ꯍꯔ ꯑꯃ ꯍꯔ
ꯀꯔꯤ ꯍꯤꯡꯖꯥꯡ ꯀꯥꯏꯅꯣ
ꯍꯣꯏ ꯏꯔꯣꯟꯕ ꯉꯁꯥꯏ ꯆꯤꯡꯊꯕ ꯆꯥꯅ ꯌꯥꯝ ꯉꯉ ꯄꯗꯣ
ꯋꯥꯄꯥꯟ
ꯑꯪ ꯑꯗꯨ ꯀꯩꯅꯣꯝꯗꯩ ꯄꯤꯔꯝꯃꯦ ꯑꯅ ꯃꯇꯦꯛ ꯑꯃ ꯂꯧꯕ ꯑꯗꯨꯒ ꯂꯣꯟꯖꯂ ꯆꯥꯈꯔꯕꯨꯣ ꯆꯔꯦ ꯅꯁꯤ
ꯑꯩ ꯅꯍꯥꯟ ꯇꯦꯔꯥꯗꯥꯗꯒꯤ ꯑꯃ ꯍꯦꯟꯕꯁꯦ ꯆꯥꯏ ꯑꯕꯣꯡꯒ ꯈꯪꯗꯦꯗ
ꯑꯗꯨꯝ ꯅꯨꯡꯁꯤꯕꯅꯦ ꯌꯥꯝ ꯍꯥꯎꯋꯗꯦ ꯌꯥꯝ ꯍꯥꯞꯄꯗꯤ ꯍꯥꯎꯇꯕꯃꯦ
ꯋꯥꯃ
ꯎꯝ ꯑꯩꯗꯤꯦ ꯃꯇꯦꯛ ꯈꯤꯇꯪꯇꯅꯦ
ꯑꯣꯕꯤꯅꯔꯣ ꯈꯪꯗꯦ ꯈꯌꯥꯡꯅꯕ꯭ꯔꯥ
ꯐꯌꯥꯥꯛꯅꯔꯨꯅꯍꯂ ꯌꯥꯝꯃ ꯆꯂꯗ ꯑ ꯀꯈꯤꯇꯪ ꯍꯥꯀ꯭ꯔꯦ ꯃꯅꯤ ꯃꯅꯦꯅꯤꯡꯗꯨꯋꯥꯅꯦꯦ
ꯑꯗꯨꯩ ꯎꯄ꯭ꯔꯨꯅꯍꯥꯟ ꯊꯥꯡꯖꯟꯕ꯭ꯔꯦ ꯎꯄ꯭ꯔꯨ ꯊꯥꯡꯖꯟꯕ
ꯑ
ꯑꯗꯨꯗꯨꯒꯤ ꯐꯤꯔꯣꯜꯗꯣ ꯑꯁ ꯁꯤꯃꯛ ꯋꯥꯡꯉꯤ ꯂꯩꯗꯅ ꯑꯩ ꯈꯪꯗꯦꯗ ꯒ꯭ꯌꯥꯟ ꯇꯥꯗꯦꯗ ꯑꯁꯤꯁꯗꯣ ꯁꯪꯀꯔ ꯃꯣꯗꯤꯅꯨꯒꯔꯦꯒꯤ ꯁꯤ ꯃꯈꯐꯝꯗꯤꯦ ꯊꯣꯛꯂꯛꯄꯁꯤꯕꯨꯗꯤ ꯅꯨꯡꯉꯥꯏꯍꯦ
ꯑꯣꯕꯨꯠꯇ ꯂꯣꯏ ꯆꯗ꯭ꯔꯦ ꯃꯗꯒꯦ
ꯑꯗꯟꯅ ꯀꯥꯏꯩꯅꯣ ꯀꯤꯣꯗ ꯁ ꯃꯥꯡꯗꯤꯦ ꯂꯩꯍꯧꯔꯤꯅꯦ ꯁꯦꯠꯅ ꯏꯪꯅꯤꯡꯕ ꯌꯥꯎꯕꯗꯨ ꯅꯠꯇꯕꯗ ꯑꯦ ꯌꯥꯝ ꯐꯖꯕ ꯌꯥꯎꯕꯁꯨ ꯅꯠꯇꯕꯤꯗ ꯑꯄꯥꯝꯕ ꯌꯥꯎꯕꯁꯨ ꯅꯠꯇꯕꯤꯗ ꯆꯤꯡ ꯅꯨꯡꯉꯡꯉꯧꯕꯩ ꯈꯪꯗꯦ
ꯄꯨꯥꯛꯆꯆꯥ ꯏꯆꯥꯏ ꯂꯩ ꯑꯗꯨꯝ ꯃꯟ ꯇꯥꯗꯅ ꯑꯩꯁꯨꯦ ꯄꯨꯛꯆꯥꯏ ꯏꯆꯥꯏ ꯌꯨꯝꯒꯁꯨ ꯌꯥꯛꯇꯣꯏꯕ ꯌꯥꯝ ꯑꯗꯨ ꯁꯥꯅ ꯉꯥꯟꯗ ꯈ ꯆꯥꯏ ꯆꯥꯏ ꯑꯗꯨꯅ ꯍꯌꯦꯡꯗꯤ ꯑꯥ ꯑꯁ ꯃ ꯖꯥꯇꯥꯅꯤ ꯎꯔꯤꯃꯒꯤ ꯄꯣꯠ ꯆꯩꯩ ꯀꯩ ꯈꯔ ꯀꯠꯅꯕ
ꯑꯣ ꯅꯪꯣ ꯀꯕ
ꯑꯗꯩ ꯉꯥꯏꯍꯥꯛ ꯅꯣꯡ ꯄꯥꯟꯕꯒꯤ ꯏꯆꯥ ꯏꯄꯨ ꯏꯁꯤꯡ ꯐꯩꯍꯧꯗꯦꯕ ꯑꯩꯗꯤ ꯂꯥꯏꯅꯤꯡꯊꯧꯧꯒꯤꯗꯣ ꯂꯔꯃꯤꯔꯦꯟꯒꯤꯗꯣ ꯑꯗꯣ ꯉꯁꯤ ꯍꯌꯦꯡ ꯍꯌꯦꯡ ꯇꯧꯔ ꯉꯝꯖ
ꯏꯁꯤꯡꯗꯣ ꯅꯣꯏ ꯀꯗꯥꯏꯗꯒꯤꯩ ꯀꯗꯥꯏꯗꯒꯤꯩ ꯍꯩꯒꯦꯕ
ꯍꯥꯥ
ꯏꯁꯤꯡꯗꯣ ꯀꯥꯏꯗꯩ ꯍꯩꯒꯦꯕ
ꯆ ꯍꯥꯏ
ꯍꯥꯥ
ꯑꯥ
ꯏꯁꯤꯡꯗꯣ ꯑꯔꯩꯕꯗꯨꯗ ꯍꯩꯗꯕ
ꯅꯠꯇꯦ ꯄꯨꯈ꯭ꯔꯤꯗꯒꯤ ꯁꯣꯛꯑꯒ ꯑꯩꯈꯣꯏ ꯄꯨꯈ꯭ꯔꯤꯗꯒꯤ
ꯑꯗꯨꯅꯦ ꯑꯩꯈꯣꯏꯗꯤ ꯏꯁꯤꯡ ꯊꯣꯛꯐꯝꯐꯝꯁꯨ ꯂꯩꯇꯦ ꯌꯥꯝ
ꯑꯣ ꯑ ꯑꯗꯨꯣ ꯌꯥꯕꯅꯦ ꯌꯥꯕꯅꯦꯗꯤ ꯅꯪ ꯏꯁꯤꯡ ꯑꯔꯩꯕꯗꯨꯗꯒꯤ ꯁꯦꯡꯅ ꯊꯝꯃꯨ ꯀꯩꯅꯣ ꯑꯗꯨꯒ ꯑꯁꯦꯡꯕ ꯇꯧꯔꯛ ꯑꯩ ꯑꯩꯈꯣꯏ ꯄꯨꯈ꯭ꯔꯤ ꯏꯁꯤꯡ ꯂꯩꯇ꯭ꯔꯀꯥꯟꯗ ꯅꯣꯏ ꯇꯥꯁꯤꯅ ꯄꯨꯈ꯭ꯔꯤ ꯑꯁꯄꯗ ꯏꯜꯂ ꯁ ꯍꯥꯏ ꯁꯤꯔꯄꯨꯈꯗ ꯏꯜꯂꯨꯨꯔꯦꯗꯅ ꯇꯦꯡꯤꯡꯀꯤꯗ ꯑꯗ ꯑꯗꯨ ꯑꯗꯨ ꯃꯥꯏ ꯇꯧꯔꯒ
ꯀꯩꯅꯣ ꯇꯧꯔꯨꯗ ꯃꯣꯏꯗꯤ ꯐꯤ ꯁꯦꯠꯂꯔꯣꯏꯒꯦꯗ ꯅꯣꯏ ꯏꯁꯤꯡ ꯑ ꯍꯩꯔꯣꯏꯗꯕꯣꯏꯒꯤꯦꯅ ꯑꯗꯣ ꯑꯩꯈꯣꯏ ꯃꯄꯥꯟꯗ ꯏꯁꯤꯡ ꯍꯩꯔꯒ ꯄꯨꯈ꯭ꯒ ꯂꯩꯇꯕꯒ ꯐꯔ ꯇꯥꯔꯗꯦ ꯍꯤꯟꯗꯤ ꯀꯤꯟ ꯂꯩꯕ ꯀꯣ ꯐꯤꯤꯁꯦꯇ ꯍꯕ
ꯑ
ꯐꯤꯗꯨꯕꯨꯗꯤ ꯂꯩꯕꯀꯣ ꯑꯗꯣ ꯐꯤꯁꯦ ꯂꯧꯣꯏꯔꯒ ꯊꯥꯡꯇꯣꯛꯄꯗꯤ ꯅꯨꯡꯉꯥꯏꯔꯔꯣꯏ ꯑꯗꯨꯅ ꯀꯩꯅꯣ ꯇꯧꯔꯣ ꯐꯤꯗꯤꯦ ꯁꯦꯠꯂꯔꯣꯏꯁꯦ ꯅꯣꯏꯅ ꯀꯩꯅꯣ ꯇꯧꯅꯤꯡ ꯍꯩꯅꯤꯡꯉꯦ ꯍꯥꯏꯔꯒꯕꯨꯗꯤ ꯑꯗꯨꯝ ꯊꯝꯃꯣ ꯍꯩꯔꯒꯦ ꯍꯥꯏꯔꯒꯔ ꯂꯧꯈꯠꯄ ꯌꯥꯅꯅꯕ ꯐꯤꯁꯦ ꯁꯦꯠꯂꯝꯃꯔꯨꯗꯦꯅꯅꯦ ꯁꯦꯠꯂꯝꯗ꯭ꯔꯦ ꯍꯥꯏꯕ
ꯑꯣ ꯃꯥꯗꯤ ꯍꯔꯗꯤ ꯄ ꯄꯨꯔꯅꯤꯃꯥ ꯅꯠꯇ ꯀꯝꯂ ꯍꯥꯏꯕ ꯑꯗꯨ ꯅ
ꯍꯩꯕꯕꯨꯗꯤ ꯌꯥꯏꯗꯅꯀꯣ ꯑꯗꯨ
ꯑ
ꯂꯣꯏꯗ꯭ꯔꯤꯕꯣ ꯐꯔ ꯌꯧ
ꯍ ꯇ ꯀ ꯎ
ꯎꯝ
ꯑꯁꯨꯅ ꯂꯥꯛꯑꯗ ꯆꯈ꯭ꯔꯕꯣ
ꯑ ꯄꯥꯀꯤꯡꯂꯣꯝꯗ ꯆꯠꯂꯨꯈꯤꯒꯦꯅꯦ ꯆꯠꯈꯤꯕꯅꯤ ꯐꯠꯂꯁꯨ
ꯑ
ꯊꯦꯡꯗꯤ ꯑꯂꯨꯗꯨ ꯄꯨꯝꯗꯕ ꯈꯟꯒꯦ ꯏꯆꯦ ꯕꯇ
ꯑꯥ
ꯍꯣꯏ ꯆꯥꯛꯀ ꯊꯣꯡꯗ꯭ꯔꯤꯕꯅꯤ ꯌꯦꯟ ꯊꯣꯡꯒꯦꯅ
ꯎꯝ ꯑꯗꯨꯗ ꯆꯥꯛ ꯊꯦꯡꯉꯅꯤꯍꯦ
ꯊꯦꯡꯉꯥꯅꯤ
ꯑꯩꯗꯤ ꯆꯥꯛ ꯆꯥꯇꯣꯛꯑꯦ
ꯑꯗꯣ ꯅꯪ ꯅꯍꯥꯟ
ꯁꯪꯒꯥꯕ ꯅꯨꯃꯤꯠꯀꯤꯗꯨ ꯏꯆꯥ ꯅꯨꯄꯤ ꯑꯇꯣꯝꯕꯤꯅꯦ ꯑꯅꯤꯕꯨ ꯇꯣꯔ ꯅꯪ ꯍꯤꯟꯖꯥꯡ ꯊꯤꯜꯂꯛꯑꯒ ꯊꯤꯜꯂꯛꯇꯦ ꯑꯗꯨꯒꯤ ꯆꯣꯛꯞꯄꯦꯅ ꯌꯥꯝ ꯍꯥꯏꯕꯅꯦ ꯑꯅ ꯇꯝꯃꯦ ꯑꯩꯅ ꯀꯩꯅꯣ ꯑꯗꯨ ꯅꯣꯏꯁꯨ ꯑꯃꯠꯇ ꯂꯩꯇꯦ ꯅꯆꯦ ꯐꯪꯉꯤ ꯅꯆꯦ ꯑꯅꯤꯃꯛ ꯐꯪꯉꯦ ꯂꯩꯇꯦ ꯅꯪꯁꯨ ꯂꯩꯇꯦ ꯑꯗꯨꯒ ꯑꯗꯨꯗꯤ ꯊꯤꯟꯕꯤꯅꯕꯁꯨ ꯂꯩꯇꯦ ꯁꯣꯝꯗꯗꯤ ꯑꯗꯨꯗꯒꯤ ꯎꯄꯨ ꯀꯥꯡꯊꯣꯡ ꯊꯥꯡꯅꯅꯕꯅ ꯍꯥꯏꯅ ꯑꯃꯨꯛ ꯐꯤꯔꯣꯜ ꯇꯤꯟꯊꯣꯛꯇꯔ ꯈꯣꯠꯇꯣꯛ ꯇꯅ ꯑꯃꯨꯛ ꯇꯧꯋꯦ ꯁꯪ ꯁꯪꯁꯨ ꯁꯪꯗꯦꯗꯤ ꯍꯥꯔꯒꯤ ꯆꯠꯂꯨ ꯆꯣꯅ ꯑꯃꯨꯛ ꯇꯧꯁꯜꯂꯛꯏꯌꯦꯅ ꯍꯥꯏ ꯑꯩꯅ ꯂꯥꯛꯑꯣꯅꯦ ꯍꯥꯏꯔꯒ ꯃꯥꯅ ꯑꯗꯥꯏ ꯍꯥꯏꯔꯔꯤꯕꯅ ꯑꯩ ꯄꯨꯔꯅꯤꯃꯥꯗꯁꯨ ꯆꯥꯛ ꯍꯤꯖꯥꯡ ꯊꯤꯜꯂꯛꯇꯦ ꯑꯩꯅꯅꯦ ꯐꯨꯗꯨꯝ ꯄꯨꯨꯒꯅ ꯍꯥꯏꯈꯤꯕꯅꯦ
ꯑꯣ ꯑꯣ ꯑꯗꯨ ꯃꯣꯏ ꯆꯥꯛ ꯁꯨꯝ ꯋꯥꯔꯤ ꯁꯥꯅꯔꯛꯄ ꯑꯗꯨꯥꯏ ꯆꯣꯞꯄꯦ ꯀꯣꯏꯅꯗꯦꯅ ꯍꯥꯏꯔꯨꯕꯒꯤꯅ ꯍꯥꯏꯕ ꯑꯩ
ꯑꯗꯨꯒꯤ ꯑꯩꯗꯨ ꯅꯥꯗꯕꯣꯏꯗꯤ ꯐꯕꯀꯣ ꯅꯥꯕꯒꯤ ꯏꯁꯥꯒ ꯋꯥꯔꯒ ꯅꯣꯡꯉꯥꯝꯕꯒꯤ ꯅꯣꯡꯉꯥꯝꯕꯗꯣ ꯅꯣꯡ ꯍꯦꯛ ꯉꯥꯝꯗꯩ ꯇꯨꯝꯕꯗꯨꯅ ꯄꯨꯡ ꯃꯔꯤ ꯃꯈꯥꯏꯐꯥꯎ ꯇꯨꯝꯃꯤꯅꯤ ꯀꯩꯅꯣ ꯍꯦꯛꯇ ꯈꯨꯋꯥ ꯆꯥꯗ꯭ꯔꯕꯅꯦ ꯏꯁꯥꯗꯣ ꯋꯥꯔꯒ ꯂꯩ ꯌꯥꯗꯕꯒꯤ ꯇꯧꯕꯩ ꯋꯥꯅꯦꯕꯀꯣ ꯈꯨꯋꯥ ꯑꯃ ꯇꯩꯔꯕꯅ ꯅꯥꯗꯕ ꯑꯣꯏꯔꯗꯤ ꯐꯕ ꯅꯥꯜꯂꯛꯄꯒ ꯄꯁꯤꯜꯂꯒ
ꯊꯕꯛꯁꯦ ꯃꯦꯟꯃꯥ ꯑꯃ ꯇꯥꯗꯦ ꯂꯣꯏꯁꯤꯟꯕ ꯑꯃ ꯏꯈꯪꯗꯦ ꯑꯩ ꯍꯣꯕ ꯌꯥꯏ ꯍꯣꯕ ꯉꯥꯏꯥꯛ ꯇꯧ ꯂꯩꯔꯝꯃꯦ ꯌꯨꯝꯒꯁ ꯑꯩꯁꯨ ꯄꯨꯡ ꯆꯥꯏꯔꯦ ꯑꯗꯨ ꯅꯥꯗ꯭ꯔꯗꯤ ꯑꯃꯛ ꯈꯔ ꯁꯨꯠ ꯁꯠ ꯁꯠ ꯂꯣꯏꯁꯤꯜꯂꯝꯃꯦꯕ ꯆꯦꯟ ꯆꯦꯟꯗꯅ ꯑꯗ ꯅꯥꯒ ꯅꯥꯕꯒ ꯑꯝꯇ ꯉꯔꯥꯡ ꯅꯍꯥꯟꯗꯒꯤ ꯂꯣꯏꯁꯟꯗ꯭ꯔꯦ ꯑꯝꯇ ꯌꯨꯝ ꯀꯩ ꯆꯥꯛꯂꯥꯛ ꯁꯥꯂꯣꯏꯔꯒ
ꯑꯁ ꯈꯟꯗꯦꯗ ꯌꯨꯝ ꯀꯩꯗꯣ ꯊꯥꯡꯇꯣꯛꯑꯀꯥꯟꯗꯗꯤ ꯆꯤꯊꯤꯆꯦꯒꯨꯝ ꯌꯥꯝ ꯊꯨꯏ ꯀꯗꯥꯏꯗꯩꯅꯣ ꯈꯪꯗꯦ
ꯍꯥꯥ
ꯆꯤꯊꯤ ꯆꯦꯒꯨꯝ ꯐꯤ ꯃꯇꯠ ꯃꯇꯥꯏ ꯌꯥꯝ ꯊꯣꯛꯂꯛꯑꯦ ꯍꯥꯏꯕ ꯑꯩꯈꯣꯏꯅꯁꯨ ꯁꯨꯝ ꯏꯟꯅꯤꯡꯗꯕ ꯁꯦꯠꯅꯤꯡꯗꯕ ꯎꯄꯨ ꯃꯈꯜꯔꯒ ꯍꯥꯞꯆꯤꯟꯕꯗꯣ ꯊꯨꯞꯄ ꯊꯨꯞꯄ ꯊꯨꯞꯇꯕꯣꯏ ꯇꯧꯕꯗꯣ ꯑꯗꯨ ꯆꯤꯡꯊꯣꯛꯑꯀꯥꯟꯗꯗꯤ ꯃꯊꯣꯡ ꯃꯅꯪ ꯈꯪꯗ꯭ꯔꯦꯗꯅ ꯑꯃꯨꯛ ꯑꯗꯨꯅ ꯃꯇꯠ ꯃꯇꯥ ꯑꯩꯈꯣꯏ ꯆꯤꯊꯤ ꯆꯦꯈꯨꯝ ꯄꯨꯂꯞ ꯕꯣꯔꯥ ꯍꯥꯟꯖꯤꯜꯂꯒ ꯑꯗꯨꯅꯕꯨ ꯐꯔ ꯖꯠꯅꯦ
ꯉꯁꯤꯒꯤ ꯐꯤ ꯁꯨꯕꯗꯁꯨ ꯅꯣꯉꯥꯟꯕꯗꯩ ꯅꯨꯃꯤꯠ ꯇꯥꯕ ꯐꯧ ꯑꯩ ꯉꯁꯤ ꯁꯤ ꯅꯣꯡꯉꯥꯟꯕꯩ ꯇꯨꯝ ꯍꯦꯛ ꯍꯧꯒꯠꯂꯛꯄꯗꯒꯤꯅ ꯀꯩꯅꯣꯕꯣꯛꯁꯦ
ꯑꯗꯨ ꯑꯗꯨꯅꯤ
ꯑꯩ ꯐꯤ ꯇꯥꯍꯧꯔꯕꯣ ꯆꯅ ꯑꯗꯨꯝꯍ ꯑꯩꯈꯣꯏꯔꯨꯖꯤꯀꯣ ꯉꯥꯏꯍꯥꯛꯇꯕꯨ ꯈꯨꯠ ꯁꯥꯥꯁꯦ ꯂꯦꯞꯇ꯭ꯔꯤꯕꯅꯦ ꯇꯨꯝꯁꯨ ꯇꯨꯝꯗꯦ ꯉꯁꯤꯗꯤ ꯑꯩ ꯍꯛꯆꯥꯡ ꯈꯔ ꯅꯨꯡꯉꯥꯏꯔꯕꯅꯤꯅ
ꯑ ꯇꯒꯝꯁ ꯆꯪꯗ꯭ꯔ ꯍꯥꯏꯗꯤ
ꯐꯃꯣ ꯑꯩ ꯀꯣꯏ ꯎꯄꯨ ꯀꯩꯀꯩꯗꯨꯣ ꯑꯃꯨꯛ ꯏꯇꯤꯝ ꯇꯧꯔꯒ ꯑꯃꯨꯛ ꯇꯛꯏ ꯐꯤꯔꯣꯟꯜ ꯑꯃꯨꯛ ꯂꯣꯏ ꯁꯂꯤ ꯑꯗꯒꯤ ꯏꯃꯨꯡꯗꯨꯁꯨ ꯅꯍꯥꯟꯈꯩꯗꯤ ꯇꯩꯗ꯭ꯔꯕꯁꯨ ꯌꯥꯏ ꯍꯧꯖꯤꯛꯇꯤ ꯀꯩꯗꯁꯨ ꯌꯥꯗ꯭ꯔꯦ ꯗꯒꯤ ꯆꯔꯦ ꯊꯦ ꯆꯔꯦ ꯊꯦ ꯑꯃꯃꯨꯛ ꯑꯉꯥꯡꯈꯩꯗꯨꯅ ꯇꯧꯅꯤꯡꯅ ꯇꯧ ꯇꯧꯅꯤꯡꯗ
ꯃꯥꯔꯦ ꯑꯉꯥꯡꯒꯤ ꯊꯕꯛ ꯑꯣꯏꯅ ꯊꯥꯔꯨ ꯌꯥꯄꯣꯠꯇꯦꯗ
ꯃꯤꯅꯒꯦꯗ ꯃꯥꯅꯦ ꯄꯩꯁꯥ ꯐꯪꯗꯕ
ꯑꯥ
ꯎꯝ
ꯅꯤꯡꯉ ꯆꯄꯅꯤ
ꯆꯨꯝꯃꯦ ꯄꯨꯡ ꯃꯔꯤꯗꯒꯤ ꯍꯧꯔꯛꯏꯅꯦ ꯑꯉꯥꯏ ꯁꯣꯝ ꯆꯠ ꯅꯪꯅꯕꯅ
ꯍ
ꯃꯔꯤꯗꯩ ꯍꯧꯒꯠꯂꯒ ꯆꯥꯛ ꯊꯣꯡꯉꯦ ꯆꯥꯛ ꯂꯣꯏꯔꯦ ꯆꯥꯛꯆꯥ ꯇꯣꯛꯑꯒ ꯃꯣꯏꯒꯤ ꯑꯩ ꯆꯠꯅꯈ꯭ꯔꯦ ꯑꯗꯒꯤ ꯀꯣꯜꯂꯨ ꯈꯛꯇꯒ ꯃꯌꯥꯝꯗꯣ ꯂꯣꯏꯁꯤ ꯆꯠꯂꯦ ꯐꯦꯡꯉꯦ ꯆꯥꯝꯃꯦ ꯏꯃꯨꯡ ꯃꯪꯒꯣꯟ ꯇꯩꯊꯣꯛꯑꯦꯔ ꯑꯗꯩꯗꯤ ꯐꯤꯔꯣꯟꯜ ꯀꯩꯀꯩꯗꯣ ꯑꯃꯨꯛ ꯂꯣꯏ ꯁꯨꯔꯦ ꯁꯨ ꯁꯨꯅ ꯁꯨ ꯁꯨꯅ ꯆꯥ ꯆꯥꯛꯔꯗꯣ ꯄꯨꯡꯕꯥꯔꯣ ꯇꯥꯏꯌꯦ ꯀꯣꯏ ꯅꯨꯄꯥꯗ ꯁꯥꯞꯇ꯭ꯔꯒ ꯇꯧꯔꯛꯏꯅꯦ ꯀꯅꯦ ꯑꯩꯅ ꯑꯩꯗꯣ ꯐꯤꯗꯣ ꯈꯔ ꯁꯨꯍꯧꯒꯦꯅ ꯃꯧꯒꯦ ꯋꯥꯁꯤꯡ ꯃꯦꯆꯤꯟꯗꯣ ꯈꯔ ꯎꯍꯧꯒꯦꯅ ꯈꯔ ꯍꯨꯔꯥꯜꯂꯒ ꯃꯥꯕꯥ ꯂꯩꯇꯦ ꯀꯥꯏꯗꯅ ꯈꯨꯅ ꯁꯨꯔꯗꯤ ꯋꯥꯔꯅꯤꯅꯦ
ꯑꯥ
ꯄ ꯍꯧꯕ ꯇꯧꯍꯟꯅꯤꯡꯗꯕꯅꯤꯅ ꯇꯨꯃꯤꯟꯅ ꯇꯧꯗ꯭ꯔꯗꯤ ꯑꯗꯨꯗꯒꯤꯗꯤ ꯃꯥꯅ ꯃꯆꯥꯥꯛ ꯆꯥꯛꯇꯨꯅ ꯊꯨꯅꯕꯅꯦ ꯏꯔꯣ ꯐꯨꯠꯆꯜꯂꯨꯔꯦ ꯑꯗꯨ ꯇꯧꯒꯦ ꯑꯗ
ꯑ ꯑꯆꯤꯟ ꯃꯆꯦꯟꯗꯣ ꯑꯃ ꯂꯩꯗꯕꯗꯤꯁꯨ ꯌꯥꯗ꯭ꯔꯕꯅꯤ ꯑꯩꯈꯣꯏ ꯊꯕꯛ ꯆꯤꯟꯕ ꯑꯩꯈꯣꯏꯒꯤꯗꯤ ꯄꯩꯁꯥ ꯂꯩꯒꯦ ꯈꯜꯗꯤ ꯀꯨꯏꯔꯔꯕ ꯑꯗꯣ ꯄꯩꯁꯥꯗꯤ ꯂꯩꯇ꯭ꯔ ꯄꯥꯈꯣꯛ ꯆꯥꯝꯅ ꯑꯗꯨꯝ ꯂꯩ ꯑꯗꯨꯝ ꯂꯩ ꯄꯩꯁꯥꯗꯤ ꯂꯩ ꯇꯃꯤ
ꯃꯁꯤꯡꯁꯤꯜꯂ ꯌꯥꯝ ꯀꯨꯞꯑꯝꯖꯥꯠꯅꯤꯗ
ꯑꯗꯨꯅꯦ ꯍꯥꯏꯁꯦ ꯊꯕꯛ ꯆꯤꯟ ꯃꯈꯣꯏꯗꯗꯤ ꯑꯗꯨꯃ ꯊꯝꯃꯣ ꯍꯥꯏꯕꯅꯦꯕ ꯑꯗꯣ ꯄꯩꯁꯥꯁꯦ ꯂꯩꯇꯕꯅ ꯎꯄꯥꯏ ꯂꯩꯇꯦꯕ ꯑꯗꯨꯝ ꯑꯌꯨꯛ ꯉꯍꯥꯛꯇꯪ ꯏꯒꯣ ꯉꯍꯥꯛꯇꯪ ꯑꯣꯟꯊꯣꯛꯑꯝꯕꯁꯨ ꯑꯗꯨꯝ ꯌꯥꯏꯗꯅ ꯑꯗꯨ ꯂꯩꯔꯒꯦ ꯍꯣꯏ ꯍꯣꯏ ꯀꯩꯅꯣ ꯇꯧꯔꯣ ꯊꯝꯃꯒꯦ ꯅꯪ ꯊꯝꯃꯣ
ꯑ ꯑꯣ ꯜ ꯑꯃ ꯃꯃꯒ ꯀꯔꯤ ꯇꯧꯕꯏꯃꯣ